ꯍꯜꯂꯣ
ꯍꯜꯂꯣ
ꯑꯧ ꯁꯤꯁꯇꯔ ꯇꯥꯔꯦ ꯇꯥꯔꯦ꯫
ꯎꯝ ꯎꯝ ꯀꯩꯗꯧꯔꯝꯃꯤꯅꯣ
ꯎꯝ ꯄꯣꯊꯥꯔꯝꯕꯅꯦ ꯁꯤꯁꯇꯔ ꯁꯤꯁꯇꯔꯗꯤ
ꯑꯗꯨꯝ ꯆꯥꯛ ꯆꯥ ꯇꯣꯛꯄ ꯂꯣꯏꯔꯒ ꯐꯝꯃꯒ ꯂꯩꯌꯦ ꯑꯩꯁꯨ ꯑ ꯃꯁꯤ ꯍꯨꯏꯁꯤꯗꯦꯕ
ꯎ ꯍꯨꯏꯁꯨ ꯋꯥꯔꯤ ꯁꯥꯕ ꯌꯥꯎꯅꯤꯡ ꯌꯥꯎꯅꯤꯡ ꯃꯥꯜꯂꯦ
ꯑꯁ ꯃꯇꯥꯡ ꯆꯥꯗꯦꯗꯀꯣ ꯎꯝ ꯉꯁꯤ ꯑꯣꯛꯁꯥ ꯆꯥꯏꯌꯦ
ꯑꯣꯛꯁꯥ ꯆꯥꯏꯌꯦ
ꯎꯝ ꯅꯪꯗꯤ
ꯑꯁ ꯁꯤꯁ ꯑꯩꯗꯤ ꯆꯥꯗ꯭ꯔꯦ ꯅꯨꯡꯗꯥꯡꯗꯤ ꯀꯥꯜꯂꯦ ꯈꯔ ꯉꯁꯥꯏ ꯊꯥꯎꯔꯦꯛ ꯈꯔ ꯆꯥꯥꯁꯜꯂꯨꯗꯅꯀꯣ
ꯎꯝ
ꯍꯣ ꯁꯤꯁꯇꯔꯗꯤ ꯑꯍꯥꯎꯕꯒ ꯌꯥꯝ ꯆꯥꯏꯀꯣ
ꯉꯁꯤ ꯈꯛꯇ ꯑꯃꯨꯛ ꯆꯥꯕꯅꯤꯗ
ꯑꯣ ꯑꯩꯈꯣꯏꯁꯨ ꯃꯍꯥꯎ ꯌꯦꯡꯕꯒꯗꯤ ꯌꯥꯔꯣꯏꯗ꯭ꯔꯣ
ꯌꯦꯡꯕ ꯂꯥꯛꯑꯣ
ꯌꯦꯡꯕ ꯂꯥꯛꯑꯣ ꯑꯣ
ꯎꯝ
ꯑꯁ ꯑꯗꯨꯗꯤ ꯆꯥꯗꯁꯨ ꯄꯨꯛ ꯊꯜꯂꯦꯍꯦ ꯁꯤꯁꯇꯔꯒꯤ ꯋꯥꯍꯩꯁꯤꯗ
ꯀꯔꯤꯒꯤ ꯆꯥꯗꯕ꯭ꯔꯥ ꯅꯪꯗꯤ
ꯍꫭ ꯑꯩꯈꯣꯏꯁꯨ ꯈꯔ ꯀꯩꯅꯣ ꯇꯧꯁꯜꯂꯨꯔꯦ ꯊꯥꯎꯔꯦꯛ ꯀꯥꯕ ꯄꯣꯠꯆꯩ ꯈꯔ ꯆꯥꯔꯨꯔꯦ
ꯎꯝ
ꯑꯗꯨꯅ ꯅꯨꯡꯗꯥꯡꯗꯤ ꯑꯗꯨꯝ ꯍꯦ ꯈꯔ ꯁ꯭ꯀꯤꯞ ꯇꯧꯔꯒꯦꯅ ꯇꯧꯔꯕ ꯍꯌꯦꯡ ꯃꯣꯔꯅꯤꯡꯗ ꯑꯣꯏꯅ ꯐꯖꯅ ꯆꯥꯔꯒꯦꯅꯀꯣ
ꯎꯝ ꯅꯨꯃꯤꯗꯥꯡꯗ ꯆꯥꯛ ꯆꯥꯗꯕꯗꯣ ꯇꯨꯝꯕ ꯌꯥꯕ꯭ꯔꯣꯅꯦ
ꯑꯦꯁ ꯑꯩꯈꯣꯏꯗꯤ ꯌꯥꯝ ꯊꯤ ꯌꯥꯏꯗ ꯁꯤꯁꯇꯔ ꯌꯥꯗꯕ꯭ꯔꯣ ꯍꯥꯏꯁꯤꯕꯣ
ꯍꯦꯍꯦ ꯑꯩꯗꯤ ꯆꯥꯛ ꯆꯥꯗ꯭ꯔꯗꯤ ꯇꯨꯝꯕ ꯌꯥꯔꯔꯣꯏ
ꯑꯣ ꯑꯗꯨꯃꯛꯇꯤ ꯌꯥꯏꯗ ꯆꯥꯛ ꯆꯥꯗ꯭ꯔꯒꯅꯕꯨ ꯍꯦꯟꯅ ꯇꯨꯝꯕ ꯅꯨꯡꯉꯥꯏ ꯑꯩꯈꯣꯏꯗꯤ
ꯎꯝ ꯐꯩꯌꯦꯅꯦ ꯑꯗꯨꯅ ꯍꯣꯏ ꯑꯩꯅ ꯑꯗꯨꯝ ꯊꯣꯡꯉꯤ
ꯍꯩꯁ ꯑꯗꯨꯗꯤ ꯁꯤꯁꯇꯔꯖꯤ ꯍꯦꯟꯖꯥꯡ ꯊ ꯁꯥ ꯊꯣꯡꯕꯗꯤ ꯌꯥꯝ ꯍꯩꯔꯝꯗꯧ ꯃꯥꯜꯂꯤ
ꯈꯪꯗꯦ ꯑꯗꯨꯝ ꯊꯣꯡꯕꯅꯤꯅ ꯍꯩꯗꯤ ꯍꯩ
ꯑꯣ ꯁꯤꯁꯇꯔ ꯀꯩꯀꯩ ꯑ ꯐ꯭ꯂꯦꯚꯔ ꯃꯈꯟ ꯃꯈꯟꯒꯗꯤ ꯊꯣꯡꯕ ꯍꯩꯒꯦ ꯁꯨꯝ ꯍꯥꯏꯔꯛ ꯍꯥꯏꯔꯛꯄ ꯌꯥꯕ꯭ꯔꯣ
ꯎꯝ ꯑꯩꯗꯤ ꯀꯥꯡꯁꯣꯏꯒꯨꯝꯕꯁꯨ ꯊꯣꯡꯕ ꯍꯩꯌꯦ ꯑꯗꯨꯒ ꯎꯇꯤꯒꯨꯝꯕꯁꯨ ꯊꯣꯡ ꯕ ꯍꯩꯌꯦ ꯑꯗꯨꯒ ꯑꯗꯨꯝ ꯁꯥꯁꯨ ꯊꯣꯡꯉꯤꯗ
ꯑ ꯀꯩꯅꯣꯗꯗꯤ ꯑ ꯁꯥ ꯁꯥꯗꯗꯤ ꯀꯩ ꯀꯩ ꯃꯈꯜ ꯊꯣꯡꯕ ꯍꯩꯒꯦ ꯍꯥꯏꯗꯤ ꯑ ꯄꯣꯔꯛꯇꯕꯨ ꯑꯣꯏꯔꯣ ꯄꯣꯔꯛꯇꯁꯨ ꯁꯣꯏꯖꯤꯟꯒ ꯊꯣꯡꯕꯒꯁꯨ ꯂꯩꯗꯅꯀꯣ
ꯎꯝ ꯑꯗꯣ ꯑꫭꯛꯁꯥ ꯊꯣꯡꯉꯤꯗꯅ ꯑ ꯉꯥ ꯉꯥ ꯊꯣꯡꯉꯦ ꯑꯗꯨꯒ ꯌꯦꯟꯁꯥ ꯊꯣꯡꯉꯦ
ꯑꯣ ꯀꯩꯅꯣꯒꯨꯝꯕꯗꯤ ꯊꫭꯡꯗ꯭ꯔꫭ ꯑ ꯕꯤꯐꯀꯨꯝꯕꯗꯤ ꯊꯣꯡꯗ꯭ꯔꯤꯕꯣ
ꯑ ꯊꫭꯡꯗ꯭ꯔꯤ
ꯊꯣꯡꯗ꯭ꯔꯤ ꯑꯗꯨꯗꯤ ꯄꯣꯔꯛꯇꯤ ꯐꯖꯅ ꯊꯣꯡꯕ ꯍꯩꯔꯦ ꯑꯦꯛꯁꯄꯥꯔꯠ ꯑꯣꯏꯔꯦ
ꯎꯝ
ꯑꯣ ꯁꯤꯁꯇꯔꯗꯤ ꯀꯩꯅꯣ ꯇꯧꯕ꯭ꯔꯣ ꯋꯥꯔꯜꯗ ꯀꯞꯀꯨꯝꯕꯒ ꯌꯦꯡꯕ꯭ꯔꯣ ꯍꯧꯖꯤꯛ ꯀꯥꯟ ꯀꯟꯅ ꯇꯧꯔꯤꯕ ꯋꯥꯔꯜ ꯀꯞꯁꯦ
ꯌꯦꯡꯉꯦ ꯍꯣꯔꯦꯟ ꯄꯨꯡ ꯇ꯭ꯔꯥ ꯃꯈꯥꯏ ꯉꯥꯏꯗꯣꯏꯅꯦ ꯌꯦꯡꯕ
ꯑꯣ ꯍꯥꯏꯖꯤꯅꯗꯤ ꯕ꯭ꯔꯥꯖꯤꯜꯒꯤ ꯂꯩꯕ ꯃꯥꯜꯂꯤ ꯉꯁꯤꯁꯦ ꯕ꯭ꯔꯥꯖꯤꯜꯒꯤ ꯑꯣꯏꯔꯝꯗꯧ ꯃꯥꯜꯂꯤ ꯁꯤꯁꯇꯔꯁꯦ
ꯎꯝ ꯅꯪꯗꯤ ꯌꯦꯡꯉꯣꯏꯗ꯭ꯔꯣ ꯍꯥꯏꯁꯦ
ꯑ ꯑꯩꯗꯤ ꯂꯩꯇꯤꯌꯦ ꯂꯩꯇꯕꯅꯤꯅ ꯌꯦꯡꯉꯔꯣꯏꯒꯦ ꯁꯤꯁꯇꯔ ꯒ꯭ꯌꯥꯟ ꯇꯥꯅ ꯌꯦꯡꯖꯔꯣ
ꯅꯪꯁꯨ ꯅꯪ ꯃꯣꯕꯥꯏꯜꯗꯒꯤ ꯑꯗꯨꯝ ꯌꯦꯡꯕ ꯌꯥꯕꯗꯨꯕꯨ
ꯎꯝ ꯑꯗꯨꯏ ꯅꯠꯇꯦꯗ ꯁꯤꯁꯇꯔ ꯍꯥꯏꯗꯤ ꯑ ꯕꯣꯜꯗꯣ ꯂꯩꯕ ꯅꯨꯃꯤꯠꯇ ꯈꯛ ꯌꯦꯡꯕꯅ ꯐꯩꯗꯅ ꯑꯍꯤꯡ ꯇꯨꯝꯃꯣꯏꯗꯣꯏꯅꯤ
ꯎꯝ
ꯊꯦꯡꯅ ꯇꯨꯝꯗꯣꯏꯅꯤ ꯑꯗꯨꯅ ꯁꯤꯁꯇꯔ ꯍꯣꯏ ꯒ꯭ꯌꯥꯟ ꯇꯥꯅ ꯌꯦꯡꯕꯅ ꯐꯠꯇ꯭ꯔꯣ ꯑꯩꯈꯣꯏꯅ ꯑꯃꯨꯛ ꯂꯥꯡꯉꯒ ꯌꯦꯡ ꯌꯥꯗ꯭ꯔꯗꯤ
ꯎꯝ ꯂꯥꯡꯉꯒ ꯌꯦꯡꯕ ꯌꯦꯡꯗꯣꯏꯅꯤꯅꯦ ꯑꯩꯁꯦ
ꯍꯥꯏꯕꯗꯤ ꯑꯩꯈꯣꯏꯗꯤ ꯑꯩꯈꯣꯏꯅ ꯄꯥꯝꯗꯕ ꯑꯣꯏꯗꯕꯅꯤꯅ ꯁꯤꯁꯇꯔ ꯍꯣꯏꯅꯁꯨ ꯅꯨꯡꯉꯥꯏꯔꯣꯏꯗꯅ
ꯅꯪ ꯁꯦꯝꯕ ꯄꯥꯝꯗꯕ꯭ꯔꯣ ꯍꯥꯏꯁꯦ
ꯍꯥꯥ
ꯕꯣꯜ ꯌꯦꯡꯅꯤꯡꯗꯕ꯭ꯔꯣ ꯍꯥꯏꯕ
ꯕꯣꯜ ꯅꯠꯇꯦꯗ ꯍꯥꯏ ꯉꯁꯤ ꯑꯩꯈꯣꯏꯒꯤ ꯇꯤꯝ ꯂꯩꯇꯦ ꯍꯥꯏꯕꯅꯤꯗ ꯑꯩꯅ ꯍꯥꯏꯖꯕꯗꯤ
ꯎꯝ ꯎꯝ ꯎꯝ ꯑꯗꯨ ꯑꯣꯏꯔꯁꯨ ꯌꯦꯡꯕ ꯌꯥꯏꯅ
ꯑꯁ ꯌꯦꯡꯗꯦꯗ ꯁꯤꯁꯇꯔ ꯍꯥꯏꯗꯤ
ꯅꯪꯒꯤꯗꯣ ꯌꯥꯝꯅ ꯃꯤꯆꯪ ꯃꯤꯆꯪ ꯃꯤꯈꯥꯏ ꯅꯥꯏꯕ ꯃꯥꯜꯂꯤꯗ
ꯅꯠꯇꯦ ꯅꯠꯇꯦ ꯃꯤꯆꯪ ꯃꯤꯈꯥꯏ ꯅꯥꯏꯕꯁꯨ ꯂꯩꯖꯗꯦ ꯑꯩ ꯕꯣꯜ ꯌꯥꯝ ꯀꯟꯅ ꯌꯦꯡꯗꯤꯌꯦ ꯑꯌꯨꯛꯀꯨꯝꯕꯗ ꯇꯥꯕꯨꯗꯤ ꯑꯗꯨꯝ ꯌꯦꯡꯉꯦꯕꯀꯣ ꯅꯨꯡꯗꯥꯡ ꯗꯗꯤ ꯑꯩ ꯌꯦꯡꯗ꯭ꯔꯦ ꯍꯥꯏꯗꯤ ꯊꯦꯡꯅ ꯇꯨꯝꯕꯗꯣ ꯑꯌꯨꯛꯇ ꯍꯧꯒꯠꯄꯗꯣ ꯐꯔꯛ ꯇꯥꯒꯗꯧꯕ ꯑꯗꯨꯅ ꯑꯌꯨꯛꯇ ꯑꯉꯟꯕꯗ ꯂꯩꯔꯗꯤ ꯑꯗꯨꯝ ꯌꯦꯡꯉꯦ ꯌꯥꯝ ꯊꯦꯡꯕꯗꯤ ꯌꯦꯡꯗ꯭ꯔꯦ
ꯑꯩꯁꯨ ꯅꯪꯒꯨꯝꯅ ꯉꯟꯅ ꯇꯨꯝꯃꯁꯤꯔꯥ ꯈꯪꯗ꯭ꯔꯦꯗ
ꯉꯟꯅ ꯇꯨꯝꯕꯅ ꯐꯕꯅꯤ ꯍꯛꯆꯥꯡꯁꯨ ꯅꯨꯡꯉꯥꯏꯕꯅꯤ ꯑꯗꯨꯅ ꯊꯦꯡꯅ ꯇꯨꯝꯕꯁꯤ ꯊꯦꯡꯅꯁꯨ ꯍꯧꯋꯤ ꯍꯛꯆꯥꯡꯁꯨ ꯅꯨꯡꯉꯥꯏꯇꯤꯗꯣ
ꯎꯝ
ꯑꯗꯨꯅ ꯉꯟꯅ ꯇꯨꯝꯕ ꯑꯩꯁꯨ ꯍꯥꯟꯅ ꯊꯦꯡꯅ ꯇꯨꯝꯃꯝꯃꯤ ꯄꯨꯡ ꯇꯔꯥꯃꯥꯊꯣꯏ ꯃꯈꯥꯏ ꯕꯥꯔꯣ ꯁ꯭ꯋꯥꯏꯗ ꯇꯨꯝꯃꯝꯃꯦ ꯑꯗꯨ ꯏꯁꯥꯗ ꯌꯥꯝꯅ ꯀꯩ ꯍꯥꯏꯅꯤ ꯃꯇꯝ ꯆꯥꯅ ꯊꯕꯛ ꯑꯝꯇ ꯇꯧꯕꯁꯨ ꯉꯝꯗꯦ ꯄ꯭ꯔꯗꯛꯇꯤꯚꯤꯇꯤꯗꯖꯨ ꯌꯥꯝ ꯍꯟꯗꯩ ꯌꯥꯍꯧꯗꯨ ꯊꯦꯡꯅ ꯍꯧꯒꯠꯂꯕꯅꯤꯅꯀꯣ
ꯎꯝ ꯊꯦꯡꯅ ꯇꯨꯝꯃꯗꯤ ꯊꯦꯡꯅ ꯍꯧꯒꯠꯄ ꯇꯥꯕꯅꯤꯅꯦ
ꯑꯥ ꯃꯥꯅꯤ ꯑꯗꯨꯅ ꯊꯕꯛꯇꯣ ꯊꯕꯛ ꯁꯤꯠꯄ ꯍꯥꯏꯒꯗ꯭ꯔꯥ ꯊꯕꯛ ꯄꯦꯟꯅꯤꯡꯕꯩꯁꯨ ꯋꯥꯡꯈꯠꯂꯛꯄ ꯍꯥꯏꯒꯗ꯭ꯔꯥ
ꯎꯝ
ꯑꯗꯨꯃꯥꯏꯅ ꯑꯣꯏꯕ ꯍꯥꯏꯇꯥꯔꯦ ꯑꯗꯒꯤ ꯑꯩꯁꯨ ꯔꯨꯇꯤꯟ ꯑꯃ ꯁꯦꯝꯃꯒꯦ ꯁꯤꯗꯤ ꯌꯥꯔꯔꯣꯏꯅ ꯈꯜꯂꯛꯄꯗꯩ ꯑꯩꯖꯨ ꯔꯨꯇꯤꯟ ꯑꯃ ꯁꯦꯝꯇꯣꯛꯑꯦ
ꯑꯥ ꯁꯤꯁꯇꯔꯗꯤ ꯉꯁꯤ ꯀꯃꯥꯏꯅ ꯇꯧꯈꯤꯕꯤꯒꯦ ꯉꯁꯤꯒꯤ ꯅꯨꯃꯤꯠꯁꯤꯕꯨ ꯀꯃꯥꯏ ꯀꯃꯥꯏ ꯇꯧꯗꯅ ꯏꯁꯄꯦꯟ ꯇꯧꯒꯦ
ꯑꯦ ꯉꯁꯤ ꯌꯨꯝꯗ ꯑꯗꯨꯝ ꯂꯩꯌꯦꯗ ꯌꯨꯝꯒꯤ ꯊꯕꯛ ꯈꯔ ꯇꯧꯔꯒ ꯑꯗꯨꯝ ꯂꯩꯌꯦ
ꯑꯣ ꯌꯥꯝ ꯐꯩꯅꯦ ꯌꯨꯝꯒꯤ ꯌꯨꯝꯒꯤ ꯊꯕꯛ ꯇꯧꯕꯁꯤ ꯌꯥꯝ ꯐꯕ ꯐꯩ ꯌꯨꯝꯒꯤ ꯏꯃꯥ ꯏꯄꯥꯒꯤ ꯃꯇꯦꯡ ꯄꯥꯡꯕꯁꯨꯀꯣ
ꯎꯝ ꯅꯨꯄꯤꯗꯤ ꯌꯨꯝꯒꯤ ꯊꯕꯛꯁꯦ ꯑꯗꯨꯝ ꯇꯧꯔ ꯒ ꯂꯩꯔꯕꯅꯤꯅꯦ ꯂꯣꯏꯕꯁꯨ ꯅꯥꯏꯗꯦ
ꯃꯥꯅꯤ ꯃꯥꯅꯤ ꯑꯗꯨꯕꯨꯗꯤ ꯅꯣꯡꯃꯗꯤ ꯂꯣꯏꯖꯔꯛꯀꯅꯤꯗ
ꯂꯣꯏꯕ ꯅꯥꯏꯔꯔꯣꯏꯗ ꯆꯥꯛꯁꯨ ꯑꯗꯨꯝ ꯆꯥꯒꯅꯤ ꯌꯨꯝꯁꯨ ꯑꯗꯨꯝ ꯁꯦꯡꯒꯅꯤ꯫
ꯃꯥꯅꯤ ꯑꯗꯨ ꯑꯗꯨ ꯌꯨꯝꯁꯨ ꯁꯦꯡꯉꯒꯗꯤ ꯌꯨꯝꯁꯨ ꯅꯥꯟ ꯅꯥꯜꯂꯛꯀꯗꯣꯏ ꯅꯠꯇ꯭ꯔꯅꯦ ꯑꯗꯨꯝꯗꯤ ꯃꯣꯠꯂꯔꯣꯏꯗꯅ꯫
ꯎꯝ ꯑꯃꯨꯛꯀ ꯁꯨ ꯃꯣꯠꯀꯅꯤꯗꯅ꯫
ꯑ ꯃꯣꯠꯂꯒꯖꯨ ꯅꯨꯡꯇꯤꯒꯤ ꯁꯦꯡꯉꯒꯗꯤ ꯑꯃꯣꯠꯄ ꯂꯩꯔꯔꯣꯏ꯫ ꯑꯅꯥꯟꯕꯔꯣꯝꯗꯅ ꯍꯦꯟꯅ ꯆꯪꯖꯜꯂꯛꯑꯣꯏꯗ꯭ꯔꯅꯦ꯫
ꯑꯗꯨꯅꯦ ꯅꯨꯄꯤꯒꯤ ꯊꯕꯛꯁꯤ ꯂꯦꯞꯅꯤꯉꯥꯏ ꯂꯩꯇꯦ ꯍꯥꯏꯁꯦ꯫
ꯑꯣ ꯌꯥꯝ ꯐꯩ ꯁꯤꯁꯦ ꯑꯗꯣ ꯌꯨꯝꯒꯤ ꯇꯧꯕ ꯑꯗꯨꯕꯨ ꯑꯣꯏꯗꯣꯏꯅꯦ ꯌꯨꯝꯒꯤ ꯊꯕꯛ ꯍꯥꯏꯁꯤꯗꯤ ꯃꯤꯄꯨꯝ ꯈꯨꯗꯤꯡꯃꯛ ꯇꯧꯅꯔꯤꯕꯅꯤ꯫
ꯎꯝ ꯑꯗꯣ ꯅꯪꯗꯤ ꯀ꯭ꯔꯤ ꯀ꯭ꯔꯤ ꯊꯕꯛ ꯇꯧꯔꯒ ꯂꯩꯕ?
ꯎꯝ ꯑꯩꯖꯨ ꯁꯤꯁꯇꯔꯒꯤ ꯑꯗꯨꯃꯥꯏꯅ ꯁꯪꯉꯒꯅ ꯌꯨꯝꯒꯤ ꯇꯧꯔꯦ ꯁꯪꯗ꯭ꯔꯒꯅ ꯑꯩꯒꯤ ꯊꯕꯛꯀꯨꯝꯕ ꯆꯠꯊꯣꯛꯑꯒꯅ ꯊꯕꯛꯇꯣ ꯐꯖꯅ ꯆꯠꯅꯕ ꯑꯗꯨ ꯍꯣꯠꯅꯩ ꯍꯥꯏꯇꯥꯔꯦ꯫
ꯎꯝ
ꯑꯗꯨꯃꯥꯏ ꯇꯧꯋꯦ꯫
ꯐꯩ ꯐꯩ ꯅꯪ ꯂꯥꯏꯔꯤꯛ ꯇꯝꯕꯗꯤ ꯂꯣꯏꯔꯕ꯭ꯔꯣ?
ꯂꯥꯏꯔꯤꯛ ꯇꯝꯕꯁꯦ ꯂꯣꯏꯁꯟꯒ꯭ꯔꯦ ꯁꯤꯁꯇꯔ ꯑꯗꯨꯒ ꯒ꯭ꯌꯥꯟ ꯇꯥꯅ ꯂꯩꯔꯦ ꯍꯧꯖꯤꯛꯀꯥꯟ ꯁꯟꯗꯅ ꯂꯩꯕꯁꯨ ꯅꯨꯡꯉꯥꯏꯇꯦꯅꯀꯣ ꯑꯗꯨꯃꯥꯏ ꯆꯍꯤꯗꯤ ꯌꯥꯝ ꯅꯧꯔꯤꯗ ꯁꯤꯁꯇꯔ ꯆꯍꯤ ꯀꯨꯟꯃꯔꯤ ꯀꯨꯟꯃꯉꯥꯃꯨꯛꯇ ꯉꯥꯏꯔꯤꯗ꯫
ꯑꯣ
ꯁꯤꯁꯇꯔꯅ ꯍꯜꯂꯝꯃ ꯕꯣ?
ꯑꯩ ꯇ꯭ꯋꯦꯟꯇꯤꯅꯦ
ꯇ꯭ꯋꯦꯟꯇꯤꯅꯦ ꯑꯗꯨꯗꯤ ꯑꯁ ꯑꯩꯈꯣꯏꯗ ꯗꯗꯥꯗꯥ ꯀꯧ ꯌꯥꯅꯤꯅꯦ ꯅꯪꯗꯤ꯫
ꯑꯗꯨꯗꯤ ꯁꯤꯁꯇꯔꯖꯦ ꯒ꯭ꯔꯦꯖꯨꯌꯦꯁꯟ ꯂꯣꯏꯔꯝꯗꯧ ꯃꯥꯟꯗꯦ꯫ ꯒ꯭ꯔꯦꯖꯨꯑꯦꯁꯟꯒꯨꯝꯕ ꯂꯣꯏꯔꯝꯗꯧ ꯃꯥꯟꯗꯦ꯫
ꯑꯥ ꯂꯣꯏꯗ꯭ꯔꯤ꯫
ꯑ ꯇꯨꯌꯦꯞꯒꯨꯝꯕꯗꯤ ꯂꯣꯏꯔꯝꯗꯧ ꯃꯥꯜꯂꯤ ꯆꯨꯝꯕ꯭ꯔꯥ?
ꯎꯝ ꯇ꯭ꯋꯦꯜꯞ ꯂꯣꯏꯔꯦ꯫
ꯇꯨꯌꯦꯞꯇꯤ ꯀꯩꯅꯣ ꯀꯩ ꯁ꯭ꯀꯨꯜꯒꯨꯝꯕꯅ ꯇꯧꯔꯛꯑꯦ?
ꯑꯁꯤ ꯍꯥꯏꯕ ꯌꯥꯕ꯭ꯔꯣ ꯍꯧꯖꯤꯛ
ꯑꯣ ꯍꯣꯏ ꯆꯨꯝꯃꯤꯅꯦꯍꯦ ꯌꯥꯗ꯭ꯔꯒꯗꯤ ꯍꯥꯏꯔꯨꯅꯣ ꯁꯤꯁꯇꯪꯝ ꯌꯥꯔꯦ ꯌꯥꯔꯦ ꯏꯁꯀꯤꯞ ꯇꯧꯊꯣꯛꯑꯁꯤ꯫
ꯎꯝ ꯑꯗꯨꯝ ꯑꯩ ꯍꯥꯏꯔꯔꯣꯏꯒꯦꯗ꯫
ꯍꯥꯏꯌꯨꯅꯨ ꯍꯥꯏꯌꯨꯅꯨ ꯁꯤꯁꯇꯔ ꯏꯕꯥꯅꯤ ꯋꯥꯔꯤ ꯁꯥꯟꯅꯔꯒ ꯑꯃꯨꯛ ꯂꯦꯝꯅ ꯃꯥꯡꯗꯨꯏ ꯁꯔꯨꯛ ꯀꯣ
ꯎꯝ
ꯍꯥꯏꯔꯨꯅꯨ ꯁꯤꯁꯁꯔꯗꯤ ꯀꯌꯥꯝ ꯎꯕꯒꯗꯤ ꯊꯦꯡꯒꯅꯔꯒꯦ?
ꯍꯥ
ꯑꯥ ꯁꯤꯁꯇꯔꯗꯤꯅꯦ
ꯑꯥ
ꯐꯦꯟ ꯑꯅꯧꯕ ꯀꯌꯥꯝ ꯊꯦꯡꯅꯔꯒꯦ ꯍꯥꯏꯕ ꯑꯈꯣꯏꯒꯤ ꯄ꯭ꯂꯦꯠꯐꯣꯝꯁꯤ ꯍꯥꯏꯒꯗ꯭ꯔꯥ ꯑꯈꯣꯏꯒꯤ ꯃꯤꯟꯁꯦ ꯍꯥꯏꯒꯗ꯭ꯔꯥ ꯃꯤꯟꯗꯤ ꯄꯜꯂꯔꯣꯏꯒꯦ꯫
ꯎꯝ ꯏꯆꯦ ꯑꯗꯨꯝ ꯀꯧꯒꯦꯔꯥ ꯏꯅꯥꯎ ꯑꯗꯨꯝ ꯀꯧꯒꯦꯔꯥ ꯑꯃ ꯍꯦꯛꯇ ꯀꯧꯑꯣ ꯑꯃꯗꯣ ꯀꯧꯒꯅꯨ꯫
ꯍꯣ ꯍꯣ ꯍꯣꯏ
ꯅꯪꯅ ꯏꯆꯦ ꯀꯧꯔꯁꯨ ꯀꯥꯏꯗꯦꯗ ꯑꯩꯅ ꯅꯉꯣꯟꯗꯒꯤ ꯈꯔ ꯑꯉꯥꯡ ꯑꯣꯏꯔꯁꯨ꯫
ꯑꯣ ꯑꯗꯨꯗꯣ ꯐꯔꯠꯇ꯭ꯔꯥ ꯁꯤꯅꯦ ꯍꯣꯏ ꯐꯔꯦ ꯌꯥꯔꯦ ꯏꯆꯦꯗꯤ ꯑ ꯅꯅꯥꯎꯒꯨꯝꯕ ꯀꯌꯥꯝ ꯈꯪꯅꯔꯒꯦ
ꯂꯩꯌꯦꯗ ꯑꯩ ꯏꯃꯥꯟꯅꯕꯤ ꯑꯣꯏꯔꯣ ꯑꯗꯨꯒ ꯏꯃꯥꯟꯅꯕ ꯑꯣꯏꯔꯣ ꯑꯗꯨꯝ ꯂꯩꯌꯦ
ꯑꯣ ꯑꯗꯨꯝ ꯋꯥꯔꯤ ꯁꯥꯟꯅꯩꯕꯀꯣ ꯃꯣꯏꯒꯁꯨ ꯀꯣ
ꯎꯝ ꯑꯗꯣ ꯑꯩꯗꯤ ꯄꯥꯛ ꯁꯅꯗꯦꯗ ꯑꯗꯨꯝ ꯅꯣꯡꯃꯒꯤ ꯃꯔꯤ ꯑꯗꯨꯝ ꯃꯉꯥ ꯁꯥꯟꯅꯩ ꯍꯧꯖꯤꯛꯀꯥꯟꯗꯤ ꯁꯤ ꯋꯥꯔꯤꯁꯨ ꯑꯗꯨꯝ ꯁꯥꯥꯟꯅꯤꯡꯉꯥꯏ ꯂꯩꯕꯅꯤꯅꯀꯣ
ꯑ
ꯌꯥꯏ ꯌꯥꯏ ꯍꯥꯏꯗꯤ ꯁꯤꯁꯇꯔꯅ ꯏꯆꯤꯟꯅ ꯏꯆꯟꯅ ꯊꯕꯛ ꯂꯣꯏꯔꯒ ꯑꯗꯨꯝ ꯄꯣꯊꯥꯕ ꯑꯣꯏꯅ ꯑꯗꯨꯝ ꯁꯥꯟꯅꯕ ꯀꯩꯁꯨ ꯀꯥꯏꯗꯦ ꯍꯥꯏꯗꯤ ꯑꯋꯥ ꯅꯨꯡ ꯀꯥꯏꯀꯣ ꯁꯤꯌꯥꯔ ꯇꯧꯅꯗꯅꯀꯣ ꯎꯝ ꯌꯥꯗ ꯀꯥꯏ ꯑꯗꯨꯝ ꯅꯨꯉꯥꯏꯔꯝꯃꯣꯏ ꯑ ꯐꯩ ꯐꯩ ꯐꯩ ꯐꯩ ꯏꯁꯇꯔ ꯑꯣꯏꯗꯤ ꯍꯔꯥꯎ ꯀꯨꯝꯍꯩ ꯀꯩ ꯀꯩ ꯇꯧꯒꯦ ꯈ꯭ꯔꯤꯁꯃꯥꯁ ꯅꯠꯇꯕ ꯑꯇꯣꯞꯄꯗꯤ ꯀꯩ ꯀꯩ ꯄꯥꯡꯊꯣꯛꯀꯦ
ꯑꯩꯈꯣꯏ ꯏꯁꯦ ꯎꯝ ꯍꯦꯟꯗꯤꯀ꯭ꯔꯥꯐ ꯂꯩꯌꯦꯕ ꯀꯣ ꯑꯩꯈꯣꯏ ꯂꯩꯁꯥꯕꯤ ꯄꯥꯈꯥꯡꯁꯤꯡꯒꯤ ꯑꯗꯨꯒ ꯑꯃꯁꯨ ꯄꯥꯡꯊꯣꯛꯄ ꯂꯩ ꯌꯨꯠ ꯗꯦꯒꯨꯝꯕ ꯍꯥꯏꯕ ꯌꯥꯕ꯭ꯔꯣ ꯑꯗꯨꯒꯨꯝꯕꯗ ꯑꯗꯨꯝ
ꯀꯥꯏꯗꯦ ꯑꯗꯨꯗꯤ ꯀꯥꯏꯗꯦ ꯑꯗꯨꯗꯤꯔꯤꯂꯦꯇꯦꯠ ꯑꯣꯏꯕ ꯀꯩꯁꯨꯔꯤꯂꯦꯠꯇꯦꯠ ꯇꯠꯇꯦ ꯀꯩꯁꯨ ꯀꯥꯏꯗꯦ ꯀꯦꯜꯂꯤꯅ ꯀꯩꯁꯨ ꯀꯥꯏꯅꯤ ꯑꯗꯨꯝ ꯍꯥꯏꯌꯣ
ꯎꯝ ꯑꯗꯨꯒꯨꯝꯕꯗꯨ ꯈꯛꯇꯅꯤꯗ ꯑꯇꯣꯞꯄꯗꯤ ꯌꯥꯎꯗꯦ
ꯑꯣ ꯑꯗꯨꯗꯤ ꯃꯃꯥꯡ ꯇꯨ ꯊꯥꯎꯖꯟ ꯇ꯭ꯋꯦꯟꯇꯤ ꯐꯥꯏꯚꯀꯤ ꯈ꯭ꯔꯤꯁꯃꯥꯁꯇꯤ ꯅꯨꯡꯉꯥꯏꯈꯤꯕ꯭ꯔꯣ ꯀꯃꯥꯏꯅ ꯇꯧꯒꯦ ꯃꯥꯃꯥꯛꯒ ꯌꯦꯜꯅꯕꯗ
ꯑꯁ ꯇꯨ ꯊꯥꯎꯖꯟ ꯇ꯭ꯋꯦꯟꯇꯤ ꯐꯥꯏꯚꯀꯤꯁꯤꯅ ꯈ꯭ꯋꯥꯏꯗꯒꯤ ꯅꯨꯡꯉꯥꯏꯌꯦ ꯑꯩ ꯑꯁꯦꯡꯕ ꯍꯩꯒꯦ ꯎꯝ ꯍꯥꯏꯗꯤ ꯌꯥꯝꯅ ꯕꯤꯠ ꯕꯤꯠ ꯂꯩꯍꯟꯕꯗꯣ
ꯑꯥ
ꯑꯁꯤ ꯂꯝꯕꯤꯒꯨꯝꯕꯁꯨ ꯐꯖꯅ ꯁꯦꯝꯃꯒ ꯃꯉꯥꯜ ꯏꯊꯣꯛꯊꯧꯕ ꯃꯉꯥꯜꯁꯨ ꯊꯣꯛꯣꯛꯕ ꯑꯗꯨꯒ ꯀꯔꯤ ꯍꯥꯏꯁꯤꯔꯣ ꯍꯟꯗꯛꯇꯤ ꯌꯥꯝꯅ ꯑꯞꯒ꯭ꯔꯦꯗꯁꯨ ꯇꯧꯋꯦꯕ ꯑꯗꯨꯒꯤ
ꯑꯣ ꯑꯁꯨꯛꯀꯤ ꯃꯇꯤꯛ ꯑꯍꯣꯡꯕ ꯂꯩꯈꯔꯤꯕꯀꯣ
ꯎꯝ ꯑꯍꯣꯡꯕ
ꯑꯍꯣꯡꯕꯁꯨ ꯂꯩꯔꯦ ꯌꯥꯝꯅ ꯅꯨꯡꯉꯥꯏꯕꯁꯨ ꯍꯟꯗꯛꯀꯤꯁꯨ ꯍꯦꯟꯅ ꯍꯦꯟꯅꯦꯕ ꯑꯍꯣꯡꯕ ꯃꯌꯥꯝꯁꯤꯗ ꯅꯠꯇ꯭ꯔꯥ
ꯎꯝ ꯇꯨ ꯊꯥꯎꯖꯟ ꯇ꯭ꯋꯦꯟꯇꯤ ꯐꯣꯔꯗꯒꯤ ꯑꯗꯨꯝ ꯈꯦꯠꯅꯈ꯭ꯔꯦꯗ
ꯑꯣ ꯐꯥꯏꯌꯦ ꯐꯥꯏꯌꯦ
ꯑꯗ ꯁꯤꯁꯇꯔ ꯍꯣꯏꯒꯤꯗꯤ ꯀꯩꯅꯣ ꯂꯩꯕ꯭ꯔꯣ ꯍꯥꯏꯗꯤ ꯄꯤꯛꯅꯤꯛꯒꯨꯝꯕ ꯆꯠꯄ ꯌꯥꯕ ꯃꯐꯝ ꯋꯥꯇꯔ ꯐꯣꯜꯒꯨꯝꯕꯒꯗꯤ ꯂꯩꯕ꯭ꯔꯣ ꯁꯤꯇꯔ ꯍꯣꯏ ꯔꯣꯝꯗ
ꯑꯁ ꯍꯨꯏꯁꯤꯅ ꯈꯣꯡꯕꯁꯤꯅꯀꯣ ꯑꯩꯗꯤ ꯇꯥꯅꯤꯡꯗꯕꯅ ꯂꯩꯌꯦ ꯑꯩꯈꯣꯏ ꯈꯨꯟꯗꯥ
ꯑꯥ ꯈꯨꯟꯗꯤ ꯍꯥꯏꯒꯅꯨꯕꯀꯣ ꯑꯗꯨꯒ ꯁꯨꯝ ꯃ ꯑ ꯋꯥꯇꯔ ꯐꯣꯜꯒꯨꯝꯕꯗꯣ ꯃꯃꯤꯡ ꯀꯩ ꯀꯩ ꯀꯧꯒꯦ
ꯎꯝ ꯑꯗꯨꯝ ꯑꯩꯈꯣꯏ ꯈꯨꯟꯒꯤ ꯃꯃꯤꯡꯒ ꯄꯜꯂꯒ ꯑꯗꯨꯝ ꯋꯥꯇꯔꯐꯣꯜ ꯀꯧꯋꯦ
ꯑꯣ ꯀꯩꯅꯣꯁꯨꯝ ꯗꯨꯝ ꯂꯩꯌꯦꯕꯀꯣ ꯑꯥ ꯆꯥꯛ ꯆꯅꯥꯕꯝ ꯀꯗꯣ ꯄꯤꯛꯅꯤ ꯀ꯭ꯋꯥꯔꯇꯔꯗꫭ ꯐꯥꯖꯕ ꯂꯩꯌꯦꯕꯀꯣ
ꯎꯝ꯫
ꯑꯣ
ꯌꯥꯝ ꯐꯩꯅꯦ ꯑꯗꯨꯗꯤ ꯁꯤꯁꯇꯔꯗꯤ ꯀꯩꯅꯣꯒꯨꯝꯕꯗꯤ ꯇꯧꯒꯦ ꯈꯟꯗꯕ꯭ꯔꯣ ꯑꯥ ꯑꯦꯛꯖꯥꯝꯒꯨꯝꯕꯒꯗꯤ ꯊꯥꯅꯤꯡꯗ꯭ꯔꯣ꯫ ꯑꯇꯣꯞꯄ ꯂꯩ ꯂꯩꯗꯅ ꯑꯦꯛꯖꯥꯝ ꯃꯌꯥꯝ ꯂꯩꯗꯅ ꯑꯗꯨꯝꯕꯗꯤ ꯇ꯭ꯔꯥꯏ ꯇꯧꯗ ꯇꯧꯅꯤꯡꯗꯕ꯭ꯔꯣ
ꯅꯍꯥꯟ ꯑꯦꯛꯖꯥꯝ ꯊꯥꯏꯌꯦ ꯅꯔꯁꯤꯡꯒꯤ ꯑꯃ
ꯑꯥ
ꯑꯗꯣ ꯎꯝ ꯃꯦꯔꯤꯠ ꯂꯤꯁꯇꯗꯤ ꯌꯥꯎꯕꯀꯣ ꯑꯗꯣ
ꯔꯥ
ꯀꯥꯎꯟꯁꯦꯂꯤꯡ ꯑꯃꯨꯛ ꯋꯥꯠꯂꯤꯕ ꯑꯗꯨ ꯉꯥꯏꯔꯤ꯫
ꯑꯣ ꯀꯥꯏ ꯀꯩꯗ ꯑꯥ ꯀꯩꯗ ꯇꯝꯕꯒꯤ ꯑꯣꯏꯗꯣꯏꯅꯣ ꯑꯥ ꯖꯤꯅꯤꯝꯁꯀꯤꯔꯣ ꯔꯤꯝꯁꯀꯤꯔꯣ ꯅꯠ ꯇꯗꯥ ꯑꯇꯣꯞꯄꯒꯤ ꯑꯣꯏꯗꯣꯏꯔꯥ
ꯎꯝ ꯎꯝ ꯔꯤꯝꯁꯀꯤ ꯑꯣꯏꯗꯣꯏꯕ ꯏꯝꯐꯥꯜꯒꯤ
ꯑꯗꯨꯗꯤ ꯑꯩꯈꯣꯏ ꯏꯆꯟꯗ ꯁꯕꯟ ꯈꯪꯅꯗꯣꯔꯦꯅꯦ ꯑꯗꯨꯗꯤ ꯉꯁꯤꯗꯒꯤ
ꯑꯦ ꯍꯧꯗ꯭ꯔꯤꯌꯦ ꯅꯪꯁꯨ
ꯁꯨꯝ ꯐꯥꯒꯤ ꯇꯧꯕꯅꯤꯗ ꯍꯥꯏꯗꯤ ꯅꯔꯁ ꯀꯨꯝꯕ ꯑꯃꯁꯨ ꯅꯍꯥꯟ ꯅꯣꯡꯃ ꯊꯦꯡꯅꯩꯌꯦꯕꯀꯣ
ꯎꯝ꯫
ꯑꯥ ꯑꯗꯨ ꯃꯥꯁꯨ ꯁꯨꯝ ꯐꯥꯒꯤ ꯇꯧꯕꯅꯤꯗ ꯅꯔꯁ ꯑꯣꯏꯗꯣꯔꯦ ꯗꯣꯛꯇꯔ ꯈꯪꯅꯗꯣꯔꯦꯅꯀꯣ ꯁꯨꯝ ꯂꯛꯅꯕꯅꯤꯗ
ꯎꯝ ꯌꯥꯏꯗ ꯀꯩꯁꯨ ꯀꯥꯏꯗꯦ ꯂꯛꯅꯕꯕꯨ
ꯃꯥꯅꯦ ꯃꯥꯅꯦ ꯑꯣ ꯁꯤꯁꯇꯗꯤ ꯏꯝꯐꯥꯜꯗ ꯂꯩꯔ ꯗꯨꯝ ꯚꯥꯁꯥꯗꯤ ꯇꯧꯔꯝꯃꯦꯀꯣ ꯑꯗꯨꯗꯤ
ꯎꯝ꯫
ꯑꯣ ꯑꯩꯅ